ꯎꯨꯍꯨ ꯇꯥꯈ꯭ꯔꯦ ꯇꯥꯈ꯭ꯔꯦ
ꯀꯥꯏꯗꯔ ꯉꯁꯥꯏ ꯋꯥꯔꯤ ꯂꯣꯏꯈꯤꯕꯗꯣ ꯀꯥꯎꯈ꯭ꯔꯦꯗ
ꯑꯁ ꯋꯥꯔꯤꯁꯦ ꯌꯥꯝ ꯐꯖꯕ ꯌꯧꯔꯝꯕꯅꯦ ꯑꯃꯨꯛ ꯀꯥꯎꯕꯨ ꯀꯥꯎꯈ꯭ꯔꯦ
ꯇꯧꯕꯅꯦ ꯍꯧꯖꯤꯛꯀꯥꯟꯀꯣ ꯌꯦꯟꯁꯨ ꯌꯥꯗ꯭ꯔꯦ
ꯍꯨ ꯍꯥ ꯍꯥ ꯍ ꯍ ꯍꯥꯍ ꯑꯗꯣ ꯎꯝ ꯍꯣꯏ ꯎꯝ
ꯑꯩꯈꯣꯏ ꯑꯩꯈꯣꯏꯁꯨ ꯂꯣꯏꯅ ꯁ꯭ꯀꯨꯜ ꯑꯉꯥꯡꯁꯤꯡ ꯁꯥꯇ꯭ꯔ ꯑꯣꯏꯔꯛꯄꯅꯦ ꯈꯣꯠꯄꯅꯦ
ꯑꯥ ꯑꯥ ꯑꯥ ꯁꯥꯇ꯭ꯔ ꯑꯣꯏꯔꯛꯄꯅꯦ ꯀꯥ ꯍꯥꯏꯈ꯭ꯔꯕꯅꯦ ꯐꯔꯦ ꯐꯔꯦ ꯑꯗꯨꯗꯤ ꯈꯩꯔꯣ ꯑꯩꯅ ꯍꯪꯒꯗꯧꯕꯁꯦ ꯁꯤꯁ ꯑ ꯑꯩ ꯍꯪꯕꯤꯔꯗꯤ ꯈ꯭ꯋꯥꯏꯗꯒꯤ ꯐꯖꯕ ꯑꯣꯏꯒꯅꯤ ꯍꯧꯖꯤꯛꯁꯤ ꯃꯥ ꯇꯥꯡꯁꯦ ꯑꯣꯀꯦ ꯐꯔꯦ ꯍꯥꯟꯅ ꯑꯩꯈꯣꯏꯁꯨ ꯀ꯭ꯂꯥꯁ ꯐꯣꯔ ꯐꯥꯏꯚ ꯀꯣ ꯑꯗꯨꯃꯥꯏꯅ ꯂꯣꯏ ꯇꯝꯃꯛꯄꯅꯦꯕ ꯑꯗꯨ ꯑꯗꯨ ꯃꯇꯝꯗ ꯅꯪꯒꯤ ꯅꯈꯣꯏꯁꯨ ꯑꯣꯖꯥ ꯂꯩꯌꯦꯅ ꯑꯩꯈꯣꯏꯁꯨ ꯑꯣꯖꯥ ꯂꯩꯌꯦꯕꯀꯣ ꯑꯗꯣ ꯍꯧꯖꯤꯛꯇꯤ ꯅꯪꯅ ꯑꯃꯨꯛꯀ ꯑꯣꯖꯥ ꯑꯣꯏꯔꯒ ꯅꯪꯅ ꯀ꯭ꯂꯥꯁ ꯐꯣꯔ ꯐꯥꯏꯚꯃꯨꯛ ꯇꯥꯛꯄꯅꯦꯕ
ꯎꯝ
ꯑꯗꯨꯗꯤ ꯅꯣꯏꯒꯤ ꯑꯣꯖꯥꯒꯤ ꯒ ꯅꯪꯒꯤ ꯑꯣꯖꯥꯗꯨꯒ ꯍꯧꯖꯤꯛ ꯅꯪꯅ ꯑꯣꯖꯥ ꯑꯣꯏꯕꯒ ꯀꯩ ꯈꯦꯠꯅꯕ꯭ꯔꯣ
ꯌꯥꯝ ꯈꯦꯠꯅꯩ ꯌꯥꯝ ꯈꯦꯠꯅꯩ ꯑꯗꯨꯗꯤ ꯑꯍꯥꯍ
ꯎꯝꯍꯨ ꯅꯪꯒ ꯈꯦꯠꯅꯔꯤꯕꯁꯦ ꯃꯇꯝꯗ ꯅꯪꯅ ꯇꯝꯕ ꯇꯝꯗ ꯅꯪꯕꯨ ꯇꯥꯛꯂꯛꯄ ꯑꯣꯖꯥꯈꯣꯏꯒ ꯅꯪꯅ ꯍꯧꯖꯤꯛ ꯑꯃꯨꯛ ꯑꯣꯖꯥ ꯑꯣꯏꯕꯒ ꯀꯔꯤꯔꯣꯕ ꯈꯦꯠꯅꯔꯤꯕꯁꯦ
ꯑꯩꯅ ꯍꯦꯟꯅ ꯐꯩꯍꯦ
ꯑꯦ ꯍꯦ ꯍꯦ ꯍꯥꯏꯔꯣ ꯍꯥꯏꯔꯣ ꯀꯔꯝꯕ ꯃꯑꯣꯡ ꯐꯕ꯭ꯔꯥ
ꯑꯁꯤ ꯃꯇꯥꯡꯗꯗꯤꯀꯣ ꯑꯩ ꯏꯊꯟꯗ ꯑꯗꯨꯝ ꯊꯥꯒꯠꯈ꯭ꯔꯒꯦꯀꯣ
ꯎꯝ ꯍꯨꯝ ꯍꯣꯏ ꯍꯣꯏ ꯑꯗꯨꯅꯤ ꯀꯩꯅꯣ
ꯎꯝ ꯑꯩꯈꯣꯏ ꯃꯇꯝꯗꯗꯤ ꯑꯩꯈꯣꯏꯒꯤ ꯑꯣꯖꯥꯈꯣꯏꯁꯦ ꯆꯩꯕꯒ ꯐꯨꯕ ꯉꯥꯛꯇ ꯇꯧꯋꯦꯕ ꯊꯦꯝꯕ ꯍꯥꯏꯕꯁꯦ ꯑꯝꯐꯥꯎ ꯂꯩꯗꯦꯕ ꯑꯗꯨ ꯃꯊꯛꯇꯨꯗ ꯎꯝ ꯑꯈꯣꯏ ꯑꯈꯣꯏ ꯃꯇꯝ ꯑꯈꯣꯏꯁꯨ ꯑꯉꯥꯡ ꯑꯣꯏꯔꯤ ꯍꯥꯏꯔꯁꯨ ꯑꯈꯣꯏꯁꯨ ꯁꯥꯊꯤ ꯂꯝꯍꯦꯜꯂꯤ ꯍꯥꯏꯔꯁꯨ ꯍꯧꯖꯤꯛ ꯍꯧꯖꯤꯛꯀꯤ ꯃꯇꯝꯒꯤ ꯑꯉꯥꯡꯁꯤꯅ ꯍꯦꯟꯅ ꯁꯥꯊꯤꯔꯒ ꯍꯦꯟꯅꯁꯨ ꯂꯝ ꯍꯦꯟꯂꯦꯕ ꯍꯣꯠꯅꯕꯁꯨ ꯁꯨꯡꯂꯩ ꯂꯩꯇꯕ ꯍꯧꯖꯤꯛꯀꯥꯟꯒꯤ ꯑꯉꯥꯡꯁꯤꯡꯁꯦ ꯑꯗꯣ ꯑꯩꯈꯣꯏ ꯃꯇꯝꯗꯗꯤ ꯍꯧꯖꯤꯛꯀꯤ ꯑꯉꯥꯡꯁꯤꯡꯒ ꯍꯥꯏꯔꯦ ꯍꯥꯏꯕ ꯌꯥꯝ ꯏꯜꯂꯦꯕ ꯑꯗꯨ ꯑꯣꯏꯔꯁꯨ ꯑꯣꯖꯥ ꯈꯣꯏꯗꯤ ꯆꯩꯕꯒ ꯐꯨꯕꯒ ꯆꯩꯕꯒ ꯐꯨꯕꯒ ꯂꯥꯔꯤꯛ ꯄꯥꯅꯤꯡꯉꯥꯏꯖꯨ ꯙꯃꯥ ꯙꯃꯥ ꯄꯤꯅꯤ ꯈꯨꯠꯀꯁꯦ ꯂꯥꯏꯔꯤꯛ ꯈꯔ ꯄꯪꯕ ꯈꯣꯏꯗꯤꯀꯣ ꯏ ꯊꯣꯛꯄꯁꯨ ꯌꯥꯎꯋꯦ ꯑꯗꯣ ꯎꯝ ꯆꯩ ꯇꯔꯥ ꯀꯨꯟ ꯐꯨꯔꯁꯨ ꯇꯨꯃꯤꯟꯅ ꯑꯗꯨꯝ ꯐꯨ ꯐꯨꯔꯁꯨ ꯑꯗꯨꯝ ꯇꯨꯃꯤꯟꯅ ꯂꯦꯞꯔꯒ ꯂꯩꯗꯅ ꯑꯗꯣ ꯑꯈꯣꯏ ꯑꯈꯣꯏ ꯃꯇꯝꯗ ꯍꯧꯖꯤꯛ ꯍꯣꯏ ꯃꯇꯝꯕꯨꯗꯤ ꯇꯣꯡꯉꯥꯟꯈ꯭ꯔꯦꯀꯣ ꯍꯧꯖꯤꯛ ꯃꯇꯝꯗ ꯑꯗꯨꯃꯥꯏꯅ ꯇꯧꯕ ꯌꯥꯗ꯭ꯔꯕꯅꯦꯕ ꯑꯗꯣ ꯑꯩꯗꯤ ꯑꯩꯅ ꯑꯉꯥꯡ ꯇꯧꯔꯛꯈꯤꯕ ꯃꯇꯝꯗ ꯑꯦꯁ ꯑꯩꯒꯤ ꯑꯣꯖꯥꯁꯦ ꯑꯗꯨꯃꯥꯏꯅ ꯑꯩꯈꯣꯏꯕꯨ ꯇꯧꯕꯤꯔꯗꯤ ꯐꯥꯗꯣꯏꯅꯦꯀꯣ ꯍꯥꯏꯅ ꯈꯟꯈꯤꯕꯁꯤꯡꯗꯣ
ꯎꯝ
ꯍꯧꯖꯤꯛꯇꯤ ꯑꯩ ꯑꯗꯨ ꯑꯣꯏꯅ ꯇꯧꯔꯕꯅꯦꯕ ꯑꯩꯅ ꯄꯥꯝꯈꯤꯕ ꯑꯣꯖꯥꯗ ꯑꯈꯣꯏ ꯑꯉꯥꯡꯅ ꯄꯥꯝꯕ ꯑꯃ ꯂꯩꯗꯅ
ꯍꯣꯏ ꯍꯣꯏ
ꯑꯗꯨꯒꯤꯗꯣ ꯇꯧꯔꯕꯅꯦꯕ ꯎꯝ ꯑꯩꯅ ꯌꯥꯝ ꯍꯩꯅ ꯍꯥꯏꯕ ꯅꯠꯇꯦ ꯑꯗꯨ ꯉꯝꯕꯒꯤ ꯆꯥꯡꯗꯀꯣ ꯑ ꯑꯉꯥꯡ ꯆꯤꯡꯕꯣ ꯑꯩ ꯍꯧꯖꯤꯛꯁꯦ ꯎ ꯑꯍꯥꯟꯕ ꯂꯥꯛꯄ ꯃꯇꯝ ꯀꯤꯅꯕꯀꯣ ꯑꯃꯔꯛ ꯃꯔꯛꯇ ꯑꯗꯨꯝ ꯐꯨꯈ꯭ꯔꯕꯅꯦ ꯀ꯭ꯂꯥꯁ ꯃꯤ ꯄꯨꯂꯞ ꯄꯨꯂꯞ ꯀꯨꯟ ꯀꯨꯟꯊ꯭ꯔꯥꯗꯣ ꯐꯨꯕꯅꯦ ꯑꯩꯗꯤ ꯆꯩ ꯆꯩ ꯑꯅꯤ ꯆꯥꯕ ꯂꯩ ꯃꯔꯤ ꯆꯥꯕ ꯂꯩꯀꯣ
ꯎꯝ ꯍꯨꯝ
ꯑꯗꯣ ꯂꯥꯛꯄ ꯃꯠ ꯃꯇꯝꯗ ꯑꯍꯥꯟꯕ ꯃꯇꯝꯗ ꯑꯗꯨꯃꯥꯏꯅ ꯇꯧꯕꯤꯈ꯭ꯔꯦꯕ ꯑꯗꯨꯗꯒꯤ ꯍꯧꯖꯤꯛꯁꯦ ꯑꯩ ꯆꯩ ꯂꯧꯈ꯭ꯔꯅꯤ ꯍꯥꯏꯗꯤ ꯃꯣꯏ ꯂꯣꯏꯅ ꯀꯤꯈ꯭ꯔꯦꯕ
ꯑꯃꯔꯛ ꯇꯧꯕ ꯃꯇꯝꯗꯨꯒ ꯊꯤꯅ ꯇꯧꯕꯤꯕꯅꯦꯕ ꯇꯣꯏꯅꯗꯤ ꯇꯧꯗꯕ ꯃꯤꯗꯣ ꯍꯧꯖꯤꯛꯀꯥꯟꯗꯤ ꯑ ꯂꯥꯛꯑꯅꯤ ꯂꯥꯛꯑꯗꯤ ꯑꯗꯨꯝ ꯑ ꯀꯩ ꯍꯥꯏꯁꯤꯔꯥ ꯑꯉꯥꯡꯁꯤꯡꯁꯨ ꯑꯗꯨꯝ ꯑꯩꯁꯦ ꯃꯣꯏꯒꯁꯨ ꯑꯗꯨꯝ ꯇꯤꯟꯅꯥꯏꯌꯦꯕ ꯆꯩꯒꯗꯧꯕ ꯃꯇꯝꯗꯗꯤ ꯑꯗꯨꯝ ꯆꯩꯌꯦꯕ ꯑꯗꯨ ꯑꯣꯏꯔꯁꯨ ꯈꯔ ꯅꯨꯡꯉꯥꯏꯇ꯭ꯔꯒ ꯂꯩꯕ ꯑꯉꯥꯡ ꯎꯔꯗꯤ ꯑꯦ ꯀꯔꯤ ꯇꯧꯕꯒꯤꯔꯥ ꯃꯊꯟꯇ ꯀꯧꯔꯒ ꯑꯗꯨꯝ ꯏꯃꯥꯟꯅꯕꯤ ꯏꯃꯥꯟꯅꯕꯒꯤ ꯇꯥꯏꯞꯇ ꯀꯣ
ꯑꯗꯨꯝ ꯋꯥꯔꯤꯁꯨ ꯁꯥꯟꯅꯕꯤꯌꯦꯗꯅ ꯑꯗꯨꯝ ꯑꯣꯏꯔꯗꯤ ꯃꯣꯏꯁꯨ ꯋꯥꯔꯤꯗꯣ ꯂꯤꯊꯣꯛꯑꯦꯕ ꯑꯗꯨ ꯑꯣꯏꯔꯒ ꯑꯣ ꯁꯤ ꯑꯉꯥꯡ ꯁꯤꯅ ꯑꯗꯨꯃꯥꯏꯅ ꯇꯧꯕꯤꯔꯗꯤ ꯄꯅꯤ ꯍꯥꯏꯅ ꯑꯗꯨꯃꯥꯏꯅ ꯇꯧꯕ ꯀꯥꯟꯗ ꯑ ꯌꯥꯝꯅ ꯍꯣꯡꯕꯗꯣ ꯐꯪꯉꯦꯕ ꯑꯉꯥꯡꯁꯤꯡꯗ ꯎ ꯊꯣꯛꯑꯦꯕ ꯑꯗꯨꯝ ꯑ ꯑꯩꯗꯤꯀꯣ ꯑꯇꯣꯞꯄ ꯑꯣꯖꯥꯁꯤꯡꯗꯤ ꯙꯃꯥ ꯙꯃꯥ ꯄꯤꯅ ꯑꯩꯗꯤ ꯇꯧꯗꯦ ꯑꯩꯗꯤ ꯍꯦꯛ ꯆꯪꯉꯦꯗꯅ ꯑꯩꯅ ꯆꯪꯗ꯭ꯔꯤꯉꯩꯗꯒꯤ ꯑꯉꯥꯡꯁꯤꯡꯗ ꯑꯩꯅ ꯀ꯭ꯌꯥꯃꯨꯛ ꯇꯥꯛꯔꯁꯨ ꯌꯥꯝ ꯇꯥꯛꯈ꯭ꯔꯁꯨ ꯂꯣꯏꯅ ꯀꯥꯎꯈꯤꯅꯤꯗꯅ ꯑꯗꯨꯒꯤ ꯑꯦ ꯃꯣꯏ ꯑꯁꯤꯁꯤꯗꯤ ꯍꯌꯦꯡꯒꯩ ꯐꯥꯎ ꯅꯤꯡꯁꯤꯡꯁꯅꯨ ꯍꯥꯏꯕꯒꯤ ꯋꯥꯍꯩ ꯈꯔꯗꯣ ꯑꯩꯅ ꯈꯟꯗꯣꯛꯈ꯭ꯔꯅꯤꯕ ꯂꯥꯛꯑꯅꯤ ꯃꯣꯏꯕꯨ ꯀꯔꯤ ꯌꯦꯟꯁꯥꯡ ꯆꯥꯕ꯭ꯔꯥ ꯀꯃꯥꯏ ꯇꯧꯕ꯭ꯔꯥ ꯑꯗꯨꯝ ꯍꯪꯈ꯭ꯔꯅꯤꯕ ꯑꯗꯨ ꯑꯣꯏꯔꯗꯤ ꯍꯧꯖꯤꯛꯇꯤ ꯑꯩ ꯋꯥ ꯉꯥꯡꯕ ꯌꯥꯔꯕ꯭ꯔꯥ ꯍꯪꯒꯅꯤꯕ ꯃꯣꯏꯗ ꯌꯥꯔꯦ ꯍꯥꯏꯔꯛꯀꯅꯦꯕ ꯑꯁ ꯑꯗꯨ ꯑꯣꯏ ꯗꯤ ꯍꯧꯖꯤꯛꯇꯤ ꯑꯩꯒꯤ ꯃꯇꯝ ꯑꯣꯏꯈ꯭ꯔꯦꯀꯣ ꯍꯥꯏꯔꯅꯤꯕ ꯅꯣꯏ ꯑꯥ ꯑꯩꯗꯤ ꯕꯨꯛ ꯍꯥꯡꯍꯟꯗꯦꯕ ꯃꯣꯏꯕꯨ ꯂꯣꯏꯅ ꯅꯣꯏꯒꯤ ꯕꯨꯛꯇꯣ ꯌꯦꯡꯉꯨꯔꯅꯨ ꯑꯩ ꯑꯩꯉꯣꯟꯗ ꯌꯦꯡꯔꯛꯈ꯭ꯔꯣ ꯍꯧꯖꯤꯛꯇꯤ ꯅꯣꯏ ꯈꯨꯠ ꯂꯣꯏꯅꯃꯛ ꯐꯖꯅ ꯊꯝꯈ꯭ꯔꯣ ꯍꯥꯏꯒꯅꯤꯕ ꯑꯗꯨꯗꯤ ꯋꯥꯔꯤ ꯂꯤꯕꯒꯨꯝꯅꯀꯣ
ꯍꯣꯏ
ꯀ꯭ꯂꯥꯁ ꯂꯧꯕꯒꯤ ꯇꯥꯏꯞꯗꯤ ꯅꯠꯇꯕ ꯑꯗꯨꯝ ꯋꯥꯔꯤ ꯁꯥꯟꯅꯕꯒꯤ ꯇꯥꯏꯞꯇꯀꯣ ꯑꯗꯨꯝ ꯋꯥꯔꯤ ꯍꯥꯏꯗꯤ ꯃꯔꯥ ꯃꯔꯨ ꯑꯣꯏꯕ ꯈꯣꯏꯗꯣ ꯇꯧꯔꯅꯤꯕ ꯑꯗꯨꯒ ꯈꯔ ꯅꯤꯡꯁꯤꯡꯅꯕꯗꯨ ꯃꯣꯏ ꯑꯗꯨ ꯑꯗꯨꯝ ꯍꯪꯔꯅꯤ ꯑꯃ ꯑꯃ ꯑꯅꯤ ꯈꯛꯇꯅ ꯈꯨꯝꯃꯦꯗꯅ
ꯍꯣꯏ
ꯌꯥꯗꯦ ꯍꯥꯢꯗꯤ
ꯑꯁ ꯑꯗꯨ ꯑꯣꯏꯔꯗꯤ ꯃꯣꯏꯁꯨ ꯋꯥꯔꯤ ꯋꯥꯔꯤ ꯂꯤꯕꯒꯤ ꯃꯑꯣꯡꯗ ꯑꯗꯨꯝ ꯇꯧꯔꯦꯗꯅ
ꯑꯥ
ꯑꯗꯨꯒꯤ ꯕꯦꯜ ꯑꯥ ꯕꯦꯜ ꯇꯥꯕꯗꯣ ꯀꯪ ꯌꯩꯕꯗꯣ ꯑꯗꯨ ꯑ ꯇꯥꯗ꯭ꯔꯤꯉꯩꯗꯒꯤ ꯃꯣꯏꯕꯨ ꯑꯃꯨꯛꯀ ꯊꯥꯗꯣꯛꯈ꯭ꯔꯅꯤꯕ ꯅꯣꯏ ꯇꯧꯅꯤꯡ ꯕ ꯇꯧꯈ꯭ꯔꯣ ꯍꯥꯏꯅ ꯑꯗꯨꯝ ꯇꯧꯕ ꯀꯥꯟꯅ ꯃꯣꯏꯁꯦ ꯅꯣꯏ ꯑꯗꯨꯃꯥꯏꯅ ꯑꯥ ꯑꯣꯖꯥꯅ ꯍꯥꯏꯕ ꯏꯜꯂꯗꯤ ꯅꯣꯏ ꯀꯥꯡ ꯌꯩꯗ꯭ꯔꯤꯉꯩꯗꯒꯤ ꯑꯗꯨꯝ ꯅꯣꯏꯅ ꯇꯧꯅꯤꯡꯕꯗꯣ ꯇꯧꯍꯟꯒꯅꯤ ꯍꯥꯏꯔꯗꯤ ꯑꯗꯨꯝ ꯑꯩꯅ ꯍꯦꯛ ꯂꯥꯛꯑꯀꯥꯟꯗ ꯁꯤ ꯇꯧꯈ꯭ꯔꯣ ꯇꯧꯈ꯭ꯔꯣ ꯍꯥꯏꯕꯗꯣ ꯎꯠꯅꯨꯝ ꯏꯜꯂꯦꯕ ꯑꯗꯣ ꯅꯨꯡꯉꯥꯏꯕ ꯑꯈꯣꯏ ꯃꯇꯝꯗꯗꯤ
ꯄꯨꯔꯥ ꯄ꯭ꯔꯦꯁꯔꯅꯦꯕ
ꯍꯣꯏ ꯑꯗꯣ ꯎꯝ ꯙꯃꯥ ꯙꯃꯥ ꯎꯝ ꯀꯩꯅꯣ ꯇꯧꯅꯤꯡꯉꯥꯏ ꯄꯤꯕꯅꯦ ꯄꯥꯅꯤꯡꯉꯥꯏ ꯑꯗꯣ ꯑꯩꯗꯤ ꯍꯧꯖꯤꯛ ꯀꯥꯟꯁꯦ ꯃꯔꯨ ꯑꯣꯏꯕꯗꯣ ꯈꯟꯗꯣꯛꯑꯅꯤꯗꯅ ꯑꯗꯣ ꯑꯁꯤꯗꯤ ꯅꯪ ꯐꯠꯖꯟꯅ ꯐꯥꯒꯗꯣꯏꯅꯦ ꯑꯃ ꯑꯅꯤ ꯈꯛꯇ ꯑꯣꯏꯔꯁꯨ ꯒ꯭ꯌꯟꯁꯨ ꯇꯥꯒꯗꯧꯕ ꯐꯥꯁꯨ ꯐꯥꯒꯗꯧꯕ ꯍꯥꯏꯅꯀꯣ ꯐꯖꯟꯅ ꯇꯧꯍꯜꯂꯦꯕ
ꯎꯝ
ꯑꯗꯣ ꯑꯥ ꯑꯗꯨ ꯑꯈꯣꯏ ꯃꯇꯝꯗꯨꯁꯨ ꯑꯗꯨꯃꯥꯏꯅ ꯇꯧꯔꯝꯃꯗꯤꯀꯣ
ꯍꯣꯏ
ꯑꯗꯣ
ꯍꯣꯏ
ꯍꯧꯖꯤꯛ ꯑꯈꯣꯏ ꯃꯇꯝꯗꯗꯤ ꯑ ꯀꯩꯅꯣ ꯇꯧꯋꯦꯕ ꯑꯈꯣꯏꯒꯤ ꯑꯗꯨꯝ ꯏꯪꯂꯤꯁ ꯂꯣꯟꯗ ꯑꯗꯨꯝ ꯑꯣꯖꯥꯠꯁꯤꯡꯗꯣ ꯂꯣꯏꯅ ꯇꯧꯋꯦꯕ ꯑꯗꯣ ꯈꯔ ꯑꯈꯣꯏꯗꯤ ꯑꯉꯥꯡ ꯃꯇꯝꯗ ꯍꯧꯖꯤꯛꯀꯤ ꯑꯉꯥꯡꯁꯤꯡꯗꯤ ꯐꯖꯅ ꯏ ꯂꯣꯟ ꯑꯦꯗꯅ ꯏꯪꯂꯤꯁꯁꯦ ꯑꯈꯣꯏ ꯃꯇꯝꯗꯨꯗꯤ ꯇꯧꯗ꯭ꯔꯤꯗꯅ ꯑꯗꯣ ꯑꯩꯈꯣꯏꯒꯤ ꯎꯝ ꯃꯤꯒꯤ ꯑꯣꯖꯥꯁꯤꯡꯗꯨꯅꯁꯨ ꯈꯔ ꯃꯔꯨ ꯑꯣꯏꯕꯗꯣ ꯑꯈꯣꯏ ꯂꯣꯟꯗ ꯍꯥꯏꯕꯤꯔꯃꯗꯤ ꯐꯗꯣꯏꯕ ꯍꯥꯏꯕꯤꯗ꯭ꯔꯦꯕ ꯑꯗꯨꯒꯤ ꯑꯗꯨꯝ ꯈꯪꯗꯕꯁꯨ ꯑꯗꯨꯝ ꯂꯩꯈ꯭ꯔꯦꯗꯅ
ꯍꯣꯏ ꯍꯣꯏ ꯍꯣꯏ
ꯑꯗꯨꯒꯤ ꯑꯩꯗꯤ ꯍꯧꯖꯤꯛꯀꯥꯟꯁꯦ ꯑꯈꯣꯏ ꯎꯝ ꯑꯣꯖꯥ ꯑꯆꯧꯕꯅꯁꯨꯀꯣ ꯑ ꯑꯈꯣꯏꯒꯤꯗꯤ ꯌꯥꯏꯌꯦꯕ ꯑꯣꯖꯥ ꯈꯣꯏ ꯌꯥꯝꯅ ꯃꯔꯨ ꯑꯣꯏꯕ ꯈꯣꯏꯗꯣ ꯑꯉꯥꯡꯁꯤ ꯏꯪꯒ꯭ꯌꯥꯟ ꯇꯥꯒꯗꯧꯕꯒꯤ ꯂꯣꯟꯗ ꯑꯗꯨꯝ ꯁꯤꯖꯤꯟꯅꯄꯤꯕ ꯌꯥꯏꯌꯦꯕ ꯑꯗꯨꯒꯤ ꯌꯥꯝꯅ ꯃꯔꯨ ꯑꯣꯏꯈ꯭ꯔꯦ ꯍꯥꯏꯔꯗꯤ ꯑꯩꯅ ꯈꯪꯕ ꯂꯣꯟ ꯈꯨꯗꯤꯡ ꯑꯗꯨꯝ ꯉꯥꯡꯔꯅꯤ ꯑꯗꯨꯒꯤ ꯃꯔꯨ ꯑꯣꯏꯕꯒꯤ ꯋꯥꯍꯩꯗꯨꯗꯤ ꯑꯗꯨꯒ ꯑꯃꯃꯝ ꯗ ꯃ ꯃꯁꯥ ꯃꯁꯥꯒꯤ ꯂꯣꯟꯗ ꯑꯩꯅ ꯈꯪꯕ ꯈꯣꯏꯗꯣ ꯍꯥꯏꯔꯒ ꯇꯥꯛꯏ ꯀꯣ ꯇꯥꯗꯕ꯭ꯔꯥ ꯇꯧꯑꯦ ꯑꯗꯨ ꯑꯣꯏꯔ ꯃꯣꯏꯁꯨ ꯑꯗꯨꯝ ꯒ꯭ꯌꯥꯟ ꯇꯥꯈ꯭ꯔꯦꯕ ꯃꯣꯏ ꯂꯣꯟꯗ ꯑꯗꯨꯝ ꯍꯥꯏꯕꯤꯕꯅꯤꯀꯣ
ꯎꯝ
ꯑꯈꯣꯏꯁꯨ ꯑꯗꯨꯃꯥꯏꯅ ꯇꯧꯔꯝꯃꯗꯤ ꯈꯔꯗꯤ ꯅꯨꯡꯉꯥꯏꯗꯣꯏꯕ
ꯑꯗꯨ ꯅꯪꯅ ꯍꯣꯏ ꯑꯗꯨꯗꯤ ꯑꯁ ꯅꯣꯢ ꯀ꯭ꯂꯥꯁꯁꯦ ꯑꯩ ꯑꯃꯨꯛꯀ ꯀ꯭ꯂꯥꯁ ꯑꯃꯨꯛꯒ ꯍꯟꯗꯔ ꯅꯩ ꯀ꯭ꯂꯥꯁ ꯌꯥꯎꯅꯤꯡꯉꯛꯈ꯭ꯔꯦꯀꯣ ꯑꯗꯨꯗꯤ
ꯎꯝꯍꯨꯝ ꯑꯗꯣ ꯑꯥ ꯃꯣꯏꯅ ꯂꯝ ꯍꯦꯜꯂꯗꯤꯀꯣ ꯑꯩ ꯌꯥꯝ ꯁꯥꯎꯕꯅꯦꯕ ꯑꯗꯨꯒꯤ ꯑꯉꯥꯡꯁꯤꯅ ꯑꯩꯉꯣꯟꯗ ꯍꯥꯏꯌꯦꯕ ꯑꯣꯖꯥ ꯅꯪꯁꯦ ꯐꯔꯗꯤ ꯌꯥꯝ ꯐꯩ ꯑꯗꯣ ꯅꯪ ꯁꯥꯎꯕꯨ ꯁꯥꯎ ꯈ꯭ꯔꯗꯤ ꯌꯥꯝ ꯐꯠꯇꯦꯀꯣ ꯍꯥꯏ
ꯑꯗꯣ ꯈꯔ ꯈꯔꯆꯨ ꯀꯣ ꯀꯤꯍꯟꯗ꯭ꯔꯗꯤ ꯌꯥꯗꯕ ꯃꯇꯝꯁꯨ ꯑꯗꯨꯝ ꯂꯩꯗꯤ ꯂꯩꯕ ꯖꯥꯠꯅꯤꯗ
ꯑꯉꯥꯡꯁꯤꯡ ꯑꯣꯏꯕꯅꯤꯅꯀꯣ
ꯍꯣꯢ ꯍꯣꯏ
ꯀꯑꯥ ꯈꯔꯅ ꯀꯩꯅꯣ ꯇꯧꯋꯦꯕ ꯎꯝ ꯀꯔꯤ ꯍꯥꯏꯁꯤꯔꯥ ꯑꯎꯝ ꯏꯔꯨꯗ꯭ꯔꯒ ꯂꯥꯛꯄ ꯈꯔꯁꯨ ꯌꯥꯎꯋꯦꯕ ꯑꯗꯨꯝ ꯑꯩꯈꯣꯏꯅ ꯃꯔꯨꯞ ꯃꯄꯥꯡꯁꯤꯒꯤ ꯃꯔꯛꯇꯨꯗꯀꯣ ꯑꯩꯗꯤ ꯏꯀꯥꯏꯍꯟꯅꯤꯡꯉꯥꯏꯗꯤ ꯇꯧꯕ ꯅꯠꯇꯦ ꯑꯗꯣ ꯅꯥꯟꯁꯅꯨ ꯍꯥꯏꯅꯀꯣ
ꯍꯣꯏ ꯍꯣꯏ
ꯑꯁꯤꯁꯦ ꯃꯣꯠꯂꯦꯅꯦ ꯑꯁꯤꯗ ꯑꯁꯤꯗ ꯅꯞ ꯂꯩꯌꯦꯅꯦ ꯑꯁꯤꯗ ꯍꯥꯏꯔꯦꯛ ꯀꯥꯎꯊꯣꯛꯔꯒꯀꯣ ꯍꯥꯏꯕꯤꯔꯅꯤꯕ ꯅꯣꯏ ꯁꯨꯕ ꯍꯩꯗ꯭ꯔꯦꯗꯅ ꯅꯣꯏ ꯃꯥꯗ ꯆꯠꯂꯒ ꯉꯁꯤꯃꯛ ꯉꯁꯤꯃꯛ ꯁꯨꯕꯤꯌꯨ ꯍꯥꯏꯗꯣꯏꯅꯤꯀꯣ ꯑꯗꯨꯝ ꯍꯥꯏꯕꯤꯔꯦꯗꯅ ꯑꯗꯨꯝ ꯍꯥꯏꯕꯤꯈ꯭ꯔꯕꯅꯦ ꯍꯧꯖꯤꯛꯀꯥꯟꯗꯤꯀꯣ ꯑꯩꯅ ꯈꯔ ꯇꯣꯏꯅꯦ ꯆꯪꯕ ꯈꯣꯏꯗꯣ ꯂꯥꯛꯑꯅꯤꯗꯅ ꯃꯃꯥꯟꯅꯕꯤꯁꯤꯡ ꯃꯣꯠꯄ ꯂꯩꯔꯗꯤ ꯃꯃꯥꯟꯅꯕꯁꯤꯡ ꯃꯣꯠꯄ ꯃꯣꯏꯅ ꯑꯣꯏꯅ ꯇꯝꯔꯛꯈ꯭ꯔꯅꯤ ꯑꯣꯖꯥ ꯃꯥꯢ ꯏꯔꯨ ꯇꯕꯅꯦꯈꯣ ꯀꯥꯢ
ꯅꯪ ꯑꯃꯨꯛ ꯀ ꯅꯨꯡꯁꯨ ꯅꯨꯡꯉꯥꯏꯔꯝꯒꯗꯧ ꯃꯥꯜꯂꯤꯍꯦ ꯅꯣꯏꯖꯤ
ꯌꯥꯝ ꯑ ꯌꯥꯝ ꯅꯨꯡꯉꯥꯏꯅ ꯑꯩꯗꯤꯀꯣ ꯑ ꯀ꯭ꯂꯥꯁ ꯂꯣꯏꯕ ꯃꯇꯝꯗ ꯑꯈꯣꯏ ꯑ ꯄꯣꯊꯥꯕ ꯃꯇꯝ ꯂꯩꯗꯅ ꯑꯗꯨ ꯃꯇꯝꯗꯁꯨ ꯑꯉꯥꯡꯁꯤꯡꯒ ꯑꯗꯨꯝ ꯀꯩꯅꯣ ꯇꯧ ꯑꯣꯖꯥꯈꯣꯏꯒ ꯂꯩꯕ ꯃꯐꯝꯗ ꯑꯩ ꯌꯥꯝ ꯂꯩꯇꯦ ꯑꯉꯥꯡꯁꯤꯡꯒ ꯑꯩꯗꯤ ꯑꯩꯒꯤ ꯇꯤꯐꯤꯟ ꯆꯥꯕꯗꯁꯨ ꯑꯈꯣꯏ ꯏꯅꯥꯎꯅꯨꯄꯥꯒ ꯆꯥꯕꯅꯤꯅꯀꯣ ꯃꯣꯏꯒꯤ ꯔꯨꯝꯗ ꯆꯥꯏꯕ ꯑꯗꯨꯒꯤ ꯃꯣꯏꯒꯤ ꯀ꯭ꯂꯥꯁ ꯈꯣꯏꯗꯤ ꯏꯁ ꯑꯩꯕꯨ ꯃꯔꯨꯞ ꯃꯄꯥꯡꯒꯤ ꯇꯥꯏꯞꯇ ꯀꯣ ꯑꯩꯒꯤꯁꯨ ꯅꯨꯄꯥ ꯊꯤꯕꯤꯅꯤꯁꯦ ꯊꯤꯕꯤꯒꯅꯤ ꯐꯥꯎ ꯍꯥꯏꯔꯕꯅꯦ ꯃꯣꯏꯗꯤ
ꯅꯣꯏ ꯏꯅꯥꯎꯅꯨꯄꯥꯁꯨ ꯑꯗꯨꯗ ꯑꯗꯨꯝ ꯑ ꯇꯝꯕꯀꯣ ꯎꯝ ꯎꯝ
ꯇꯝꯕꯅꯦ ꯑꯗꯨꯒꯤꯅꯦ ꯑꯈꯣꯏ ꯕꯥ ꯈꯣꯏ ꯂꯥꯛꯑꯅꯤ ꯑꯈꯣꯏ ꯑꯈꯣꯏꯅ ꯆꯥꯕ ꯌꯦꯟꯁꯥꯡꯁꯨ ꯂꯣꯏꯅ ꯈꯪꯒꯅꯤ ꯃꯁ ꯃꯗꯨ ꯀ꯭ꯂꯥꯁꯇꯣ
ꯑꯍꯥꯍꯥꯍꯥ ꯍꯥ
ꯑꯣꯖꯥ ꯅꯪ ꯑꯗꯨ ꯏꯟꯁꯥꯡꯗꯣ ꯆꯥꯏꯌꯦ ꯑꯍꯥꯎꯕ ꯈꯔ ꯆꯥꯏꯔ ꯑꯩꯈꯣꯏꯒꯤꯁꯨ ꯄꯨꯔꯛꯑꯣ ꯑꯗꯨꯝ
ꯑꯗꯣ ꯅꯪ ꯑ ꯑꯣꯔꯤꯖꯤꯟꯁꯦ ꯑꯣꯔꯤꯖꯤꯟꯗꯤ ꯑꯁꯤꯗ ꯅꯠꯇꯦꯀꯣ ꯂꯥꯞ
ꯅꯠꯇꯦ ꯅꯠꯇꯦ ꯑꯈꯣꯏ ꯈꯨꯟꯗꯤ ꯑꯥꯗꯅꯤ ꯁꯦ ꯑꯁꯤꯗꯒꯤꯀꯣ ꯄꯨꯡ ꯑꯃ ꯃꯈꯥꯏꯒꯨꯝꯕ ꯆꯠꯀꯅꯤ
ꯎꯝ ꯎꯝ ꯎꯝ ꯑ ꯁꯤꯗ ꯂꯩꯕꯅ ꯔ ꯔꯦꯟꯇ ꯂꯩꯕꯀꯣ
ꯃꯥꯅꯦ ꯃꯥꯅꯦ
ꯎꯝ ꯍꯝꯍꯝ ꯐꯔꯦ ꯍꯧꯖꯤꯛꯁꯦ ꯑꯣꯖꯥꯒꯤ ꯋꯥꯔꯤꯁꯨ ꯂꯣꯏꯈ꯭ꯔꯦ ꯑꯦꯛꯁꯄꯤꯔꯤꯌꯦꯟꯁꯇꯤ ꯈꯔ ꯂꯩꯈ꯭ꯔꯦ
ꯑꯗꯣ ꯑꯩꯁꯨ ꯇꯥꯔꯒ ꯑꯦꯛꯁꯄꯤꯔꯤꯌꯦꯟꯁ ꯂꯩꯕꯒꯨꯝꯅ ꯃꯥꯟꯈ꯭ꯔꯦ
ꯇꯧꯋꯦ ꯍꯥꯏ ꯅꯪ ꯅꯪꯔ ꯑꯩꯉꯣꯟꯗ ꯅꯍꯥꯟ ꯍꯥꯏꯕꯗꯣ